ꯍꯜꯂꯣ ꯍꯜꯂꯣ
ꯍꯂꯥꯥꯎ
ꯎꯝ ꯇꯕꯥꯔꫭ
ꯑꯣꯑ ꯅꯨꯡꯉꯥꯏꯔꯤ ꯕꯔꯣ
ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ ꯀ꯭ꯔꯤꯁꯨꯨ ꯇꯧꯗ꯭ꯔꯦ꯫ ꯑꯗꯨꯝ ꯌꯨꯝꯗꯇꯥ ꯈꯛꯇꯥ ꯂꯩꯔꯦ ꯄꯣꯊꯥꯔꯁꯦ ꯍꯥꯏꯅ ꯇꯧꯔꯦꯅꯦ ꯍꯥꯍ
ꯑꯃꯦꯔꯤꯀꯥꯗꯁꯨ ꯅꯣꯡ ꯆꯨꯕ꯭ꯔꯣ?
ꯑꯃꯦꯔꯤꯀꯥꯗꯗꯤ ꯅꯣꯡꯗꯤ ꯆꯨꯗꯦ꯫
ꯁꯤ ꯑꯗꯨꯗꯤ ꯑꯦ ꯅꫭꯡ ꯆꯨꯃꯟꯗꯅ ꯁꯥꯕꯒꯤ ꯆꯨꯃꯟꯗꯅ ꯌꯥꯗ꯭ꯔꯦ꯫ ꯎ ꯑꯩꯈꯣꯏꯒꯤꯗꯤ ꯄ꯭ꯔꯦꯁꯔ ꯀꯨꯀꯥꯔꯒꯤ ꯃꯅꯨꯡꯗ ꯊꯝꯔꯒ ꯂꯩꯕꯥꯒ ꯆꯞ ꯃꯅꯥꯈ ꯔꯦ ꯑꯩꯈꫭ ꯅ ꯂꯩ ꯖꯩ
ꯄ꯭ꯔꯦꯁꯔ ꯀꯨꯀꯔ ꯃꯅꯨꯡꯗ ꯂꯩꯕ ꯃꯥꯟꯅꯔ° ꯀꯤꯂꯣ ꯏꯅ ꯃꯨꯟꯒꯗꯤꯀꯣ
ꯍꯣꯏ ꯃꯤ ꯑꯃꯗꯤ ꯃꯨꯟꯈ꯭ꯔꯦ ꯑꯗ ꯑꯩꯈꯣꯏ ꯅꯍꯥꯟꯗꯣ ꯆꯥꯔꯦ ꯕꯣꯔꯥꯒ ꯁꯤꯡꯖꯨꯒ ꯑꯦ ꯑꯩꯈꯣꯏꯗꯤ ꯁꯥꯃꯟꯗꯨꯒꯤ ꯇꯨꯝꯕꯁꯨ ꯌꯥꯗ꯭ꯔꯦ ꯍꯧꯒꯠꯄꯁꯨ ꯌꯥꯗ꯭ꯔꯦ ꯑꯩꯅ ꯊꯦ ꯑꯩꯈꯣꯏꯗꯤ ꯑꯗꯨꯝ ꯔꯨꯝꯒꯤ ꯃꯅꯨꯡꯗ ꯑꯗꯨꯝ ꯐꯝꯂꯒ ꯂꯩꯔꯦ ꯎꯝ
ꯔꯨꯝ ꯃꯅꯨꯡꯗ ꯐꯝꯕꯗꯤ ꯌꯥꯝ ꯅꯨꯡꯉꯥꯏꯔꯦꯅꯦ
ꯑꯩꯈꯣꯏꯗꯤ ꯊꯕꯛ ꯉꯥꯛꯇ ꯊꯕꯛ ꯉꯥꯛꯇ ꯊꯕꯛ ꯁꯨꯕꯅ ꯑꯩꯈꯣꯏꯗꯤ ꯁꯤꯒꯗꯧꯔꯦ
ꯈ꯭ꯋꯥꯡ ꯈꯨꯠ ꯂꯣꯏꯅ ꯅꯥꯔꯦ
ꯑꯩꯁꯨ ꯊꯕꯛ ꯌꯥꯝ ꯂꯩꯌꯦꯗ ꯑꯗꯨ ꯑꯩꯅ ꯁꯥꯃꯟꯕꯒꯤ ꯑꯩꯅ ꯇꯧꯗꯕ ꯁꯥ ꯇꯥꯛꯅꯤꯡꯉꯥꯏꯁꯨ ꯂꯩꯌꯦ ꯑꯗꯨꯒ ꯑꯩꯣꯏ ꯑ ꯃꯩ ꯇꯧꯔꯒ ꯆꯥꯛ ꯊꯣꯡꯅꯤꯡꯉꯥꯏꯁꯨ ꯂꯩꯌꯦ ꯑꯗꯨꯕꯨ ꯑꯁ ꯑꯗꯨꯝ ꯀꯟꯅ ꯆꯨꯕꯒꯤꯦꯀꯣ ꯍꯧꯖꯤꯛꯀꯥꯟ ꯑꯩꯈꯣꯏꯔꯣꯝꯗꯗꯤ ꯌꯥꯗꯔꯦ ꯑꯩꯈꯣꯏꯗꯤ ꯋꯥꯅ ꯋꯥꯅ ꯂꯩꯔꯦ ꯎꯄꯥꯏ ꯂꯩꯇ꯭ꯔꯦ
ꯑꯩꯈꯣꯏ ꯑꯃꯦꯔꯤꯀꯥꯗꯁꯨ ꯐꯧ ꯊꯥꯕ ꯆꯠꯀꯅꯤ ꯐꯧ ꯊꯥꯕ ꯆꯠꯁꯤꯔꯣ
ꯎꯝ ꯑꯥꯎ ꯊꯥꯕꯁꯦ ꯆꯠꯄꯗꯤ ꯌꯥꯏ ꯑꯗꯨꯕꯨꯀꯣ ꯀꯣꯏꯁ ꯑꯁ ꯃ ꯇꯗ ꯑꯦꯄ ꯃꯤꯁꯨ ꯂꯩꯌꯦ ꯑꯃꯦꯔꯤꯀꯥ ꯑꯗꯨꯗꯤ
ꯅꯪꯒꯤ ꯃꯈꯣꯟꯁꯦ ꯐꯖꯅ ꯇꯥꯕ ꯅꯨꯡꯉꯥꯏꯇ꯭ꯔꯦꯅꯦ ꯅꯪꯒꯤ ꯅꯦꯠꯋꯛ ꯈꯔ ꯅꯨꯡꯉꯥꯏꯇꯕꯒꯤꯔꯣ ꯅꯪ
ꯅꯣꯏ ꯃꯅꯤꯄꯨꯔꯁꯤ ꯅꯦꯠꯋꯥꯛ ꯅꯨꯡꯉꯥꯏꯇꯦꯗ
ꯑꯩꯈꯣꯏꯁꯦ ꯈꯪꯗ꯭ꯔꯦ ꯄꯩꯁꯥꯒꯤ ꯅꯦꯛꯋꯥꯛꯁꯨ ꯄꯤꯅꯤꯡꯉꯥꯏ ꯂꯩꯇ꯭ꯔꯦ
ꯎꯝ
ꯄꯩꯁꯥ ꯂꯩꯇꯕꯅꯤꯅ ꯑꯩꯈꯣꯏꯗꯤ ꯂꯥꯏꯔꯕ ꯃꯆꯥ ꯑꯣꯏꯕꯅꯤꯅꯀꯣ ꯁꯒꯅꯤ ꯑꯩꯈꯣꯏꯗꯤ ꯇꯨꯝꯕꯁꯨ ꯄꯩꯁꯥ ꯑꯋꯥꯠ ꯄꯁꯨ ꯄꯩꯁꯥ ꯄꯩꯁꯥ ꯄꯩꯁꯥꯅꯤ
ꯂꯥꯏ ꯃꯥꯟꯕꯒꯤꯀꯣ ꯑꯩꯈꯣꯏ ꯏꯁꯥꯁꯦ ꯇꯥꯡ ꯃꯟꯕꯒꯤ ꯍꯧꯖꯤꯛ ꯃꯣꯁꯄꯤꯇꯣ ꯐꯥꯎꯅ ꯆꯥꯅꯤꯡꯉꯥꯏ ꯏ ꯂꯩꯇ꯭ꯔꯦ ꯍꯥꯏꯅ ꯑꯩꯈꯣꯏꯗꯁꯨ
ꯎ
ꯅꯨꯉꯥꯏꯇꯦꯗꯥ ꯁꯨꯃꯥꯏꯅ ꯇꯧꯔꯗꯤ ꯌꯥꯝ ꯅꯨꯡꯉꯥꯏꯇꯦꯗ
ꯑꯝ
ꯑꯦ ꯑꯩꯈꯣꯏ ꯗꯗꯤ ꯀꯥꯡ ꯌꯥꯝ ꯂꯥꯛꯑꯦ ꯆꯥꯒꯦ ꯍꯥꯏꯔꯗꯤ ꯂꯧꯕ ꯌꯥꯏ ꯑꯩꯈꯣꯏꯒꯤ ꯀꯥꯡꯗꯤ ꯌꯥꯝ ꯆꯥꯎꯕꯅꯤꯀꯣ
ꯐ꯭ꯔꯥꯏ ꯇꯧꯁꯤꯔꯣ ꯐ꯭ꯔꯥꯏ ꯍꯧꯕꯅꯦ
ꯌꯥꯝ ꯍꯧꯕꯅꯦ ꯑꯩꯈꯣꯏꯗꯤ ꯚꯣꯜ ꯌꯦꯡꯕ ꯃꯇꯝꯗ ꯑꯗꯨ ꯐ꯭ꯔꯥꯏ ꯇꯧꯔꯒ ꯊꯨꯝ ꯈꯤꯇꯪ ꯍꯥꯕꯒ ꯆꯥꯕꯅꯦ ꯌꯥꯝ ꯍꯥꯎꯕ ꯅꯦ ꯅꯩꯁꯨꯨꯕꯣ ꯚꯣꯜ ꯌꯦꯡꯒꯦꯔꯣ
ꯕꯣꯜ ꯌꯦꯡꯒꯦ ꯌꯦꯡꯁꯤꯔꯣ ꯅꯣꯏꯗ ꯌꯦꯡꯁꯤꯔꯥ ꯑꯩꯈꯣꯏꯗ ꯌꯦꯡꯁꯤꯔꯥ
ꯑꯩꯈꯣꯏꯗꯤ ꯕꯪꯒ꯭ꯂꯥꯗꯦꯁ ꯆꯅꯥꯜꯗ ꯌꯦꯡꯕꯅꯤ ꯑꯩꯈꯣꯏꯗꯤ ꯏꯟꯇꯔꯅꯦꯠ ꯂꯩꯇꯦ
ꯕꯣꯜ ꯌꯦꯡꯕꯗꯨꯗ ꯔꯤꯐ꯭ꯔꯦꯁꯃꯦꯟ ꯌꯥꯝ ꯂꯩꯔꯗꯤ ꯕꯣꯜ ꯌꯦꯡ ꯕꯁꯨ ꯌꯥꯝ ꯅꯨꯡꯉꯥꯏꯕꯅꯦ
ꯎꯝ ꯔꯤꯐ꯭ꯔꯦꯁꯃꯦꯟꯗꯤ ꯂꯩꯇ꯭ꯔꯦ ꯑꯗꯨꯕꯨ ꯃꯤ ꯑꯇꯣꯞꯄꯒꯤ ꯍꯨꯔꯥꯟꯁꯦ ꯍꯥꯏꯔꯗꯤ ꯑꯗꯨꯝ ꯍꯨꯔꯥꯟꯕ ꯌꯥꯏ
ꯄꯨꯨꯔꯜꯂꯒ ꯅꯨꯡꯊꯤꯟꯗ ꯆꯥꯔꯗꯤ ꯂꯣꯏꯔꯦ ꯅ
ꯀꯔꯤ ꯀꯅꯥ ꯀꯅꯥꯅ ꯉꯁꯤ ꯕꯣꯜꯗꯣ
ꯉꯁꯤ ꯄꯨꯡ ꯕꯥꯔꯣ ꯃꯈꯥꯏꯗ ꯇꯦꯡꯒ ꯏꯁꯄꯦꯟꯒ ꯀꯔꯣ ꯃꯥꯗꯤ ꯂꯩꯕꯅꯦ ꯁꯄꯦꯟꯒ ꯌꯦꯡꯕꯤꯉꯦꯀꯣ ꯀꯅꯥ ꯀꯅꯥ ꯑꯣꯏꯕ꯭ꯔꯣ
ꯏꯁꯄꯦꯟꯕꯨꯜ
ꯄ꯭ꯔꯌꯥ ꯏꯁꯄꯦꯟꯒ ꯑꯁꯇ꯭ꯔꯌꯥ ꯄꯨꯡ ꯣꯔꯣꯝ ꯍꯥꯏꯥꯏ ꯑꯗꯨꯒꯗꯨꯋꯥ ꯄꯨꯡ ꯎꯝ ꯄ ꯊꯥꯔꯇꯤ ꯑꯦꯟꯗ ꯄꯣꯔꯇꯨꯒꯜ ꯀ꯭ꯔꯣꯁꯤꯌꯥ ꯑꯩꯠ ꯊꯥꯔꯇꯤ ꯑꯦ ꯑꯦꯝ ꯃꯣꯔꯅꯤꯡꯗ ꯁ꯭ꯋꯤꯖꯔꯂꯦꯟ ꯑꯜꯖꯦꯔꯤꯌꯥ ꯑ ꯄꯊꯥꯇꯤ ꯄꯣꯇꯨꯒꯜ ꯀ꯭ꯔꯣꯁꯤꯌꯥ
ꯑꯁ ꯌꯥꯝꯃꯦꯅꯦ ꯇꯨꯝꯃꯔꯣꯏꯀꯣ ꯑꯗꯨ ꯑꯣꯏꯔꯗꯤ ꯕꯣ ꯌꯦꯡ꯭ꯔꯗꯤ ꯗꯤ ꯑꯁ ꯇꯣꯗ꯭ꯔꯗꯤ ꯋꯥ ꯃꯥꯅꯤꯒꯅꯤ ꯏꯗꯔ
ꯇꯨꯌꯦꯜꯚ ꯊꯥꯔꯇꯤ ꯑꯦ ꯑꯗ ꯎꯕ꯭ꯔꯝ ꯐꯥꯏ ꯑꯃ ꯐꯣꯔ ꯊꯥꯔꯇꯤ ꯑꯃ ꯑꯩꯠ ꯊꯥꯔ ꯄꯣꯏꯂꯗ꯭ꯔꯤ ꯇꯨꯝꯅꯤꯡꯉꯤ ꯌꯦꯡꯅꯤꯡꯉꯤꯁꯨ ꯎꯄꯥꯏ ꯂꯩꯇ꯭ꯔꯦ ꯅꯨꯡꯗꯥꯡꯗꯤ ꯑꯩꯈꯣꯏꯗꯤ ꯌꯥꯝ ꯉꯟꯅ ꯉꯟꯅ ꯇꯨꯝꯕꯅꯦ ꯑꯗꯨꯒꯤ ꯑꯁ ꯁꯃꯥꯏ ꯂꯩꯇ꯭ꯔꯦ ꯌꯦꯡꯅꯤꯡꯂꯁꯨ ꯀꯣ ꯀꯀꯣꯏꯗꯤ ꯂꯩꯇ꯭ꯔꯦ ꯄ꯭ꯔꯤꯊꯤꯕꯤꯗ ꯅꯣꯏꯤꯗꯤ ꯇꯤꯕꯤꯤ ꯂꯩꯀꯣ
ꯍꯣꯏ
ꯑꯩꯈꯣꯏꯗꯤ ꯇꯤꯕꯤ ꯂꯩ ꯠꯇꯦ ꯑꯩꯈꯣꯏꯗꯗꯤ ꯇꯤꯚ ꯂꯩꯇꯦ ꯑꯩꯈꯣꯏꯗꯤ ꯔꯦꯗꯤꯑꯣꯗꯒꯤ ꯇꯥꯕꯅꯦ ꯅꯣꯏꯗꯤ ꯇꯤꯚꯤꯁꯨ ꯂꯩꯕ ꯑꯗꯨꯒ ꯃꯩꯁꯨ ꯂꯥꯛꯄ ꯑꯗꯨꯒ ꯅꯣꯏꯗꯤ ꯑꯃꯦꯔꯤꯀꯥꯗꯁꯨ ꯂꯩꯕ ꯑꯩ ꯁꯤ ꯌꯥꯝ ꯚꯏꯥꯏꯗ ꯅꯣꯏꯗꯤ ꯑꯃꯦꯔꯤꯀꯥꯗ ꯑꯣꯛ ꯑꯣꯛ ꯌꯣꯄ꯭ꯔꯣ
ꯑꯣꯁꯨꯨ ꯌꯣ ꯑꯦ ꯍꯨꯏꯁꯨ
ꯑꯩꯈꯣꯏꯁꯨ ꯄꯁꯨꯄꯥꯝꯦꯅꯦ
ꯅꯣꯏꯁꯨ ꯑꯃ ꯄꯤꯔꯛꯀꯦ
ꯑꯦꯏ ꯃꯦꯔꯤꯀꯥꯒꯤ ꯑꯣꯛ ꯌꯦꯡꯉꯦ ꯂꯩꯔꯗꯤ
ꯑꯁꯥꯡꯕꯖꯥ ꯂ ꯒꯦꯔꯥ ꯅꯦꯝꯕ ꯖꯥꯠ ꯂꯧꯒꯦꯔꯥ
ꯃꯩꯅ ꯄꯤꯕ ꯑꯗꯨꯝ ꯌꯥꯏꯅ ꯑꯩꯈꯣꯏꯗꯤ ꯀꯝꯄ꯭ꯂꯦꯟ ꯂꯩꯇꯦ ꯀꯣꯏ ꯀꯗꯤ ꯄꯤꯕꯗꯨꯅꯤ ꯑꯗꯨꯝ ꯄꯤꯔꯗꯤ ꯌꯥꯔꯦ ꯑꯩꯈꯣꯏ ꯃꯤꯁꯨ ꯌꯥꯝꯗꯕꯅꯤꯅꯣꯀꯣ
ꯎꯝ
ꯑꯩꯈꯣꯏꯗꯤ ꯃꯤ ꯃꯉꯥ ꯈꯛꯇ ꯑꯣꯏꯕꯅꯤꯅ ꯑꯁꯥꯡꯕ ꯖꯥ ꯑꯗꯨ ꯄꯤꯔꯗꯤ ꯑꯗꯨꯝ ꯀꯣꯟꯅꯔꯅꯤꯅ ꯈ꯭ꯔꯤꯁꯃꯥꯁꯇ ꯆꯥꯅꯤꯡꯉꯥꯏ
ꯀ꯭ꯔꯤꯁꯃꯁꯗ ꯆꯞꯄ ꯆꯥꯒꯅꯤ ꯍꯣꯏ
ꯅꯪꯒꯤ ꯅꯪꯅ ꯄꯤꯕꯒꯤꯗꯃꯛꯁꯨ ꯈ꯭ꯔꯤꯁꯃꯥꯁꯇ ꯑꯃꯨꯛꯀ ꯀꯦꯖꯤ ꯑꯅꯤ ꯑꯍꯨꯝꯒꯨꯝꯕꯗꯤ ꯐ꯭ꯔꯤꯗ ꯄꯤꯒꯅꯤꯀꯣ
ꯌꯥꯒꯅꯤ
ꯎꯝ ꯑꯗꯨꯒꯤꯅꯦ ꯍꯧꯖꯤꯛ ꯀꯥꯟꯗꯤ ꯄꯥꯏ ꯂꯩꯇ ꯔꯦ ꯍꯣꯏꯆꯦ
ꯅꯣꯏ ꯎꯄꯥꯏ ꯂꯩꯇ꯭ꯔꯦꯗꯤ ꯀꯅꯥꯅꯣ ꯎꯄꯥꯏ ꯂꯩꯒꯅꯤ ꯅꯣꯏꯗꯤ ꯅꯨꯡꯉꯥꯏꯕꯅꯤꯅꯦ
ꯅꯣꯏꯗꯤ ꯑꯣꯛꯁꯨ ꯂꯩꯕ ꯄꯩꯁꯥ ꯅ ꯄꯥꯏꯕꯖꯅꯤ ꯍꯥꯏ ꯅꯁꯦ ꯀ꯭ꯔꯣ ꯀ꯭ꯔꯣ ꯄꯥꯏ ꯃꯥꯂꯦꯗ ꯐꯖꯥꯗꯦꯕ
ꯋꯥꯔꯤꯁꯨ ꯌꯥꯝ ꯅꯨꯡꯉꯥꯏꯌꯦꯀꯣ ꯍꯣꯏꯁꯦ ꯑꯗꯣ ꯀꯩꯅꯣ
ꯑꯗꯨꯝ ꯇꯧꯕꯖꯥꯠꯅꯤ ꯈꯤꯇꯪ ꯑꯩꯈꯣꯏꯗꯤ ꯋꯥ ꯉꯥꯡꯗꯗꯤꯀꯣ ꯑꯗꯨꯝꯍꯦꯅ ꯆꯄꯦꯠ ꯆꯞꯄꯦꯠ ꯆꯞꯄꯦꯠ ꯇꯧꯕꯅꯤ ꯕꯨ ꯑ ꯄꯣꯏꯗꯤ ꯄ ꯂꯩꯠꯇ